ꯑꯣ ꯇꯥꯔꯦ ꯇꯥꯔꯦ
ꯎꯝ
ꯊꯕꯛ ꯂꯣꯏꯔꯕꯣ ꯍꯨꯝ ꯊꯕꯛ ꯂꯣꯏꯔꯕ꯭ꯔꯣ ꯍꯥꯏꯕ
ꯊꯕꯛ ꯍꯥꯏꯁꯤ ꯀꯩꯅꯣ ꯊꯕꯛꯇꯤ ꯌꯥꯝ ꯂꯩꯔꯤꯌꯦ ꯇꯨꯝꯗ꯭ꯔꯤꯐꯥꯎ ꯊꯕꯛꯅꯦ
ꯎꯝ ꯀꯩ ꯃꯊꯦꯜ ꯆꯥꯕ ꯉꯁꯤꯅ
ꯉꯁꯤ ꯑꯌꯨꯛꯀꯤ ꯃꯊꯦꯜ ꯆꯥꯏꯗ ꯑꯃꯨꯛ ꯁꯦꯝꯃꯥ ꯈꯔ ꯁꯥ ꯁꯥꯍꯜꯂꯒꯀꯣ
ꯎꯝ
ꯆꯥꯔꯦꯗ ꯅꯪꯗꯤ
ꯅꯣꯏꯠ ꯑꯩ ꯉꯁꯤꯁꯦ ꯑꯈꯥꯕ ꯀꯔꯦꯂꯥ ꯑꯈꯥꯕꯗꯣ ꯑꯗꯣ ꯉꯧꯔꯦ ꯑꯗꯨꯒ ꯆꯝꯊꯣꯡ ꯑꯃꯒ ꯇꯧꯔꯦ
ꯎꯝ
ꯑꯗꯣ ꯉꯁꯥꯏ ꯅꯪ ꯊꯕꯛ ꯂꯣꯏꯁꯤꯟꯅꯤ ꯍꯥꯏꯕꯗꯨꯕꯨ ꯂꯣꯏꯁꯤꯟꯕ ꯉꯝꯕ꯭ꯔꯣ
ꯀꯔꯤ ꯊꯕꯛꯅꯣ
ꯍꯥꯏꯕꯗꯤ ꯀꯔꯤ ꯀꯔꯤꯗꯣ ꯍꯣꯟꯅꯤꯡꯉꯥꯏ ꯂꯩ ꯌꯥꯝ ꯂꯩ ꯍꯥꯏꯔꯝꯗꯥꯏꯅꯦ ꯅꯪꯕꯣ
ꯍꯣꯏ ꯑꯗꯣ ꯎꯝ ꯇꯧꯕ ꯌꯥꯕ ꯈꯔ ꯇꯧꯔꯦ
ꯍꯣ ꯍꯣꯏ
ꯑꯗꯣ ꯅꯪꯗꯤ ꯀꯔꯤ ꯀꯔꯤ ꯃꯊꯦꯜ ꯆꯥꯔꯦ ꯉꯁꯤ
ꯀꯥꯡꯉꯧꯒ ꯆꯝꯐꯨꯠꯅꯦ
ꯑꯣ ꯍꯥꯎꯔꯝꯒꯅꯤꯀꯣ
ꯑꯣ ꯑꯈꯥꯕꯗꯣ ꯍꯥꯎꯋꯦ ꯑꯈꯥꯕ ꯀꯥꯡꯉꯧꯅꯤꯅꯀꯣ
ꯎꯝ
ꯑꯗꯨꯒꯤꯅꯦꯗ ꯍꯩꯍꯥ
ꯀꯥꯡ ꯌꯥꯝꯕꯁꯦ ꯑꯗꯨꯃꯥꯏꯅ ꯇꯧꯔꯗꯤ ꯐꯒꯅꯤ
ꯅꯪ ꯒꯨꯠ ꯅꯥꯏꯠ ꯂꯩꯇꯕ꯭ꯔꯣ
ꯒꯨꯠ ꯅꯥꯏꯠ ꯂꯩꯌꯦꯅ
ꯒꯨꯠ ꯅꯥꯏꯠꯇꯣ ꯕꯦꯁꯇꯤꯀꯣ ꯄꯨꯡ ꯃꯔꯤ ꯃꯈꯥꯏ ꯃꯉꯥꯒꯨꯝꯕ ꯇꯥꯔꯦ ꯍꯥꯏꯕ ꯇꯥꯟꯖꯥꯗꯣ ꯑꯗꯨꯗ ꯊꯣꯡꯅꯥꯎ ꯃꯌꯥꯝꯁꯤ ꯂꯣꯏ ꯂꯣꯟꯁꯤꯜꯂꯒ ꯒꯨꯅꯥꯏꯠꯇꯤ ꯐꯖꯅ ꯊꯥꯕ ꯑꯗꯨꯗ ꯑꯗꯨ ꯃꯇꯝꯗ ꯀꯥꯡ ꯌꯥꯝꯃꯦꯕ ꯑꯗꯨꯒ ꯃꯅꯤꯡꯂꯣꯝꯗ ꯏꯁꯤꯡ ꯃꯅꯤꯡꯔꯣꯝꯗ ꯅꯠꯇ꯭ꯔꯒ ꯃꯄꯥꯟꯂꯣꯝꯗ ꯑꯣꯏꯔꯒꯅ ꯌꯦꯔꯨꯝꯒꯤ ꯃꯀꯨꯗꯣ ꯌꯦꯔꯨꯝꯒꯤ ꯃꯀꯨ ꯍꯥꯏꯁꯤꯔꯥ ꯌꯦꯔꯨꯝ ꯍꯥꯞꯄ ꯆꯦꯗꯣ ꯑꯗꯨꯗꯣ ꯈꯔ ꯊꯥꯔꯒ ꯃꯩꯈꯨ ꯊꯣꯛꯍꯜꯂꯒ ꯈꯔ ꯇꯥꯟꯕ ꯑꯗꯨꯃꯥꯏ ꯇꯧꯋꯣ ꯑꯗꯨ ꯅꯪꯗꯤ ꯃꯅꯥꯛ ꯅꯥꯄꯤ ꯅꯥꯄꯤ ꯁꯣꯡꯉꯦꯗꯅ ꯅꯪꯒꯤ ꯃꯅꯥꯛꯇꯣ ꯑꯗꯨ ꯑꯣꯏꯕꯅꯤꯅ ꯏꯁꯤꯡꯁꯨ ꯂꯩꯕꯅꯤꯅ
ꯌꯥꯏ ꯑꯗꯨꯃꯥꯏꯅ ꯇꯧꯔꯒꯦ ꯑꯗꯨꯗꯤꯀꯣ
ꯇꯧꯋꯣ ꯑꯗꯨꯃꯥꯏꯅ ꯅꯠꯇ꯭ꯔꯗꯤꯀꯣ ꯅꯨꯡꯉꯥꯏꯇꯕꯅꯦ
ꯀꯥꯡ ꯆꯤꯛꯄꯁꯦ ꯅꯨꯡꯉꯥꯏꯇꯦꯅꯦꯀꯣ ꯊꯕꯛ ꯇꯧꯕ ꯇꯧꯕ ꯌꯥꯗꯦꯕ ꯑꯁ ꯇꯧꯕ ꯌꯥꯗꯦꯕ
ꯎꯝ ꯑꯗꯣ ꯅꯪ ꯍꯣꯔꯦꯟ ꯑꯃꯨꯛ ꯂꯥꯏꯔꯤꯛ ꯄꯥꯒꯅꯤꯅ ꯄꯥꯔꯣꯏꯗ꯭ꯔꯣ
ꯍꯣꯏ ꯄꯥꯔ ꯌꯦꯡꯖꯤꯔ ꯈꯔ ꯂꯩꯔꯒ ꯄꯥꯔꯗꯕꯅꯦ
ꯇ꯭ꯨꯋꯏꯁꯟ ꯑꯉꯥꯡꯁꯤꯡꯗꯤ
ꯃꯣꯏ ꯑꯗꯨꯝ ꯂꯥꯛꯂꯤ
ꯀꯩꯗꯧꯉꯩ ꯐꯥꯎꯅꯣ ꯃꯣꯏꯒꯤ ꯁꯨꯇꯤꯗꯨꯕꯣ
ꯃꯁꯤ ꯊꯥꯗꯗꯩ ꯄꯤꯒꯗꯧ ꯃꯥꯜꯂꯦ ꯃꯣꯏꯒꯤꯗꯣ
ꯑꯁ ꯅꯨꯡꯉꯥꯏꯍꯦ ꯑꯗꯨꯗꯤ
ꯎꯝ ꯅꯨꯡꯉꯥꯏꯔꯦ ꯀꯩꯅꯣ ꯃꯣꯏꯗꯤ
ꯑꯗꯨ ꯑꯣꯏꯔꯗꯤ ꯅꯪꯁꯨ ꯑꯗꯨꯝ ꯇꯞ ꯇꯞꯅ ꯈꯔ ꯇꯝꯕ ꯌꯥꯔꯦꯅ ꯀꯣ ꯁꯨꯇꯤ ꯂꯩꯔꯤꯉꯩꯁꯤꯗ
ꯍꯣꯏ ꯑꯗꯨꯝ ꯍꯥꯏꯔꯕ ꯌꯥꯔꯦ ꯑꯗꯣ ꯑꯩꯒꯤꯁꯨ ꯌꯦꯡꯗꯕ ꯌꯥꯗꯦ ꯌꯥꯕꯅꯤꯅꯀꯣ ꯑꯩꯒꯤꯗꯤ ꯆꯞ ꯆꯥꯔꯕꯅꯦꯅ ꯈꯜꯂꯦ ꯁꯤꯒꯤ ꯇꯥꯟꯖꯥꯁꯤꯗꯤ ꯅꯠꯇ꯭ꯔꯣ
ꯆꯞ ꯆꯥꯔꯕꯅꯦ ꯃꯣꯏꯒꯤ ꯁꯨꯇꯤ ꯂꯩꯔꯤꯉꯩꯗꯨꯗꯀꯣ ꯃꯣꯏꯁꯨ ꯈꯔ ꯈꯔ ꯇꯝꯕ ꯑꯗꯣ ꯅꯪꯅ ꯈꯔ ꯌꯥꯝꯅ ꯄꯥꯁꯟꯕ ꯑꯗꯣ ꯑꯃꯨꯛ ꯕꯣꯜ ꯌꯦꯡꯒꯦꯔ ꯅꯪ
ꯑꯩ ꯉꯁꯤꯗꯤ ꯌꯦꯡꯂꯒꯦ ꯉꯁꯤꯁꯦ ꯁꯃꯤꯒꯤ ꯑꯔꯣꯏꯕ ꯑꯣꯏꯗꯣꯏꯅꯦꯕꯀꯣ
ꯉꯔꯥꯡꯁꯨ ꯌꯦꯡꯉꯤ ꯗꯨꯗꯤ
ꯉꯔꯥꯡꯒ ꯉꯁꯤꯅꯦꯕ ꯁꯦꯃꯤꯁꯦ ꯑꯗꯨ ꯑꯩ ꯌꯦꯡꯉꯦ ꯍꯥꯏꯕ ꯋꯥꯅꯤꯗ ꯑꯩ ꯍꯥꯐ ꯐꯥꯎ ꯌꯦꯡꯉꯅꯤ ꯑꯗꯨꯒ ꯎꯏꯊꯣꯛꯈ꯭ꯔꯅꯤ ꯑꯩ ꯑꯩ ꯌꯥꯝ ꯀꯨꯏꯅ ꯀꯩꯅꯣ ꯌꯦꯡꯕ ꯉꯝꯗꯦꯕꯀꯣ ꯑꯩꯒꯤꯁꯦ ꯆꯍꯤ ꯃꯇꯥꯁꯤꯒ ꯀꯨꯏꯅꯒꯖꯦ ꯌꯦꯡꯕ ꯉꯝꯗꯦꯗ ꯈꯣꯏ
ꯇꯨꯝꯅꯤꯡꯕꯗꯣ ꯐꯩꯌꯦ ꯀꯔꯤ ꯇꯨꯝꯕ ꯃꯇꯝꯅꯤ ꯃꯣꯏꯅ ꯁꯥꯟꯅꯕ ꯃꯇꯝꯗꯣ ꯁꯦꯡꯅ ꯍꯥꯏꯔꯗꯤ
ꯅꯣꯏꯗꯧꯅ ꯈꯔ ꯆꯍꯤ ꯅꯧꯔꯤꯀꯥꯟꯗꯗꯤ ꯈꯔ ꯈꯣꯏꯁꯨ ꯊꯦꯡ ꯊꯦꯡꯅ ꯀ ꯌꯦꯡꯕ ꯌꯥꯔꯝꯕꯅꯦ ꯍꯨꯖꯤꯛꯇꯤ ꯌꯥꯔꯛꯇ꯭ꯔꯦꯗ
ꯆꯨꯝꯃꯦ ꯆꯨꯝꯃꯦ ꯍꯅꯨꯔꯦ ꯃꯤ ꯑꯃꯁꯦ
ꯅꯠꯇ꯭ꯔꯣ ꯌꯥꯝ ꯍꯟꯅꯨꯅꯤꯡꯉꯝꯕꯅꯤꯅ ꯍꯟꯅꯨꯔꯦ ꯍꯥꯏꯇꯥꯔꯦ
ꯃꯤ ꯍꯅꯨꯕ ꯃꯌꯥꯝꯅ ꯀꯟꯅ ꯍꯅꯨꯕ ꯃꯌꯥꯝꯅ ꯀꯟꯅ ꯑꯉꯥꯡ ꯁꯥꯒꯠꯂꯛꯑꯦ ꯑꯗꯨꯒ ꯅꯪꯅ
ꯂꯣꯏꯔꯦ ꯂꯣꯏꯔꯦ ꯂꯣꯏ ꯑꯣꯟꯅꯔꯦ ꯄ꯭ꯔꯤꯊꯤꯕꯤ
ꯎꯄꯥꯏ ꯂꯩꯇꯦ ꯉꯁꯤ ꯅꯣꯡ ꯃꯪꯕꯗꯧ ꯇꯧꯋꯦꯅꯦ ꯅꯣꯏ ꯑꯁꯣꯝꯗ ꯀꯃꯥꯏ ꯇꯧꯋꯦ
ꯉꯁꯤ ꯅꯨꯡꯉꯥꯏꯍꯦ ꯅꯣꯡ ꯀꯌꯥ ꯃꯪꯗꯦ
ꯃꯪꯗꯦ
ꯎꯝ ꯅꯨꯡꯁꯥ ꯊꯣꯛꯑꯦ ꯐꯤꯁꯨ ꯂꯣꯏ ꯐ ꯀꯪꯉꯦ ꯅꯪꯗꯤ ꯀꯥꯡꯉꯕꯣ ꯐꯤ ꯃꯌꯥꯝ ꯅꯪ ꯁꯨꯒꯅꯤ ꯍꯥꯏꯔꯝꯗꯥꯏꯅꯦ
ꯑ ꯁꯨꯗ꯭ꯔꯦ ꯉꯁꯤ ꯑꯉꯥꯡ ꯂꯥꯛꯄꯅ ꯑꯃꯨꯛ ꯍꯥꯟꯈ꯭ꯔꯦ
ꯐꯤꯗꯣ ꯅꯣꯡꯃꯒꯤꯅꯦ ꯕꯣꯔꯥ ꯕꯣꯔꯥ ꯁꯨꯗ꯭ꯔꯁꯨ ꯐꯨꯔꯤꯠ ꯑꯃ ꯈꯣꯡꯔꯥꯎ ꯑꯃ ꯇꯧꯔꯒ ꯇꯦꯛ ꯇꯦꯛ ꯇꯦꯛ ꯁꯨꯗꯣꯛꯑꯣ ꯋꯥꯗꯤꯌꯦ ꯑꯗꯨꯗꯤ
ꯎꯝ ꯑꯩ ꯁꯨꯔꯒ ꯀꯝꯐꯣꯔꯠꯇꯣ ꯍꯥꯞꯆꯤꯟꯒꯦ ꯇꯧꯕꯅꯦ ꯉꯁꯤ ꯑꯥ ꯍꯌꯦꯡ ꯎꯝ ꯂꯩꯗ꯭ꯔꯤ ꯅꯣꯡꯃ ꯄꯥꯟꯕꯅꯤꯅ ꯀꯩꯝ ꯍꯥꯡꯗ꯭ꯔꯦ ꯉꯁꯤ
ꯑꯣ ꯑꯣ ꯍꯌꯦꯡꯕꯨꯗꯤ ꯍꯥꯡꯖꯔꯅꯤ
ꯑꯁꯣꯝꯗ ꯅꯣꯏ ꯅꯣꯡꯃ ꯄꯥꯟꯕ ꯒꯤꯁꯦ ꯊꯤꯡꯕꯁꯦ ꯑꯩꯈꯣꯏ ꯕꯤꯁꯦꯟꯄꯨꯔꯗꯗꯤ ꯐꯖ ꯊꯤꯡꯉꯦ ꯅꯣꯏ ꯑꯁꯣꯝꯗ ꯀꯃꯥꯏ ꯇꯧꯕꯅꯣꯀꯣ
ꯂꯣꯜꯂꯤꯍꯦ ꯐꯖꯅ ꯂꯣꯜꯂꯦ ꯇ ꯍꯖꯤꯛ ꯑꯩ ꯊꯕꯛ ꯆꯠꯊꯣꯛꯀꯗꯕ ꯐꯥꯎꯕ ꯆꯠꯊꯣꯛꯇ꯭ꯔꯤꯁꯤꯅꯤ ꯂꯣꯏ ꯂꯣꯜꯂꯦ
ꯎꯝ ꯍꯌꯦꯡꯁꯨ ꯑꯃꯨꯛ ꯀꯥꯡ ꯂꯩꯌꯦ ꯍꯥꯏ
ꯎꯝ ꯑꯗꯣ ꯇꯪꯈꯥꯏ ꯍꯥꯡꯕ ꯌꯥꯏꯗ ꯍꯌꯦꯡꯗꯤ ꯇꯪꯈꯥꯏ ꯍꯥꯡꯉꯒ ꯇꯪꯈꯥꯏ ꯂꯣꯜꯂꯒ ꯑꯗꯨꯝ ꯌꯥꯅ ꯌꯥꯅꯕ ꯇꯧꯔꯛꯀꯅꯤꯗ ꯍꯌꯦꯡꯗꯤ
ꯎꯝ ꯎꯝ ꯑꯗꯨ ꯅꯣꯏ ꯖꯣꯞ ꯀꯥꯔꯠꯀꯤ ꯄꯩꯁꯥꯗꯤ ꯆꯪꯂꯕꯣ
ꯑꯣ ꯑꯗꯨꯒꯨꯝꯕꯗꯤ ꯑꯩꯗꯤ ꯇꯧꯗꯅ
ꯑꯣꯗꯦ
ꯇꯧꯗꯤꯍꯦ
ꯖꯣꯞ ꯀꯥꯔꯠꯀꯤ ꯅꯣꯏ ꯌꯥꯎꯗꯕ ꯃꯥꯜꯂꯦ ꯁꯤꯇꯤꯗ ꯂꯩꯕꯅꯤꯅꯀꯣ
ꯑꯈꯣꯏ ꯑꯗꯨꯒꯨꯝꯕꯗꯤ ꯇꯧꯗꯦꯗ
ꯈꯨꯡꯒꯪꯗ ꯂꯩꯕ ꯀꯥꯡꯕꯨꯅꯦ ꯆꯨꯝꯃꯤꯅꯦ
ꯎꯝ ꯂꯧ ꯂꯤꯡꯕꯗꯣ ꯀꯃꯥꯏ ꯇꯧꯋꯦ ꯍꯥꯏ
ꯂꯣꯏꯔꯦ ꯍꯥꯏ ꯍꯖꯤꯛ
ꯂꯣꯏꯁꯤꯟꯕ ꯉꯝꯕ꯭ꯔꯣ ꯄꯨꯂꯞ꯫
ꯍꯣꯏ ꯅ ꯅꯍꯥꯟꯗꯣ ꯈꯔ ꯉꯁꯤ ꯄꯨꯔꯞ ꯂꯣꯏꯁꯥꯜꯂꯦ꯫
ꯎꯝ ꯅꯥꯆꯟ ꯅꯨꯄꯤꯈꯣꯏꯒꯤꯗꯤ꯫
ꯍꯥꯥ꯫
ꯅꯆꯟꯅꯨꯄꯤ ꯈꯣꯏꯒꯤꯗꯤ꯫
ꯏꯆꯟꯅꯨꯄꯤ ꯍꯣꯏ ꯁꯨꯗꯦꯗ ꯊꯕꯛ ꯇꯧꯗꯦꯗ꯫
ꯈꯣꯏ ꯂꯧ ꯇꯧꯗꯦ꯫
ꯂꯧ ꯇꯧꯗꯦ ꯂꯧ ꯍꯥꯏꯕꯕꯨ ꯏꯁꯤꯡꯒꯤ ꯂꯧꯗꯤ ꯇꯧꯗꯦꯗ꯫ ꯃꯅꯥ ꯃꯁꯤꯡ ꯈꯔ ꯊꯥꯕ
ꯎꯝ꯫ ꯀꯩꯅꯣ ꯍꯟꯗꯛ ꯆꯍꯤꯁꯦ ꯂꯧ ꯂꯤꯡꯕꯁꯦ ꯊꯨꯅ ꯂꯣꯏꯕꯒꯨꯝ ꯇꯧꯋꯦ ꯅꯣꯏꯒꯤꯁꯦ꯫
ꯊꯨꯗ꯭ꯔꯦꯍꯦ ꯍꯧ
ꯅꯠꯇꯦ꯫ ꯑ ꯅꯠꯇꯦ ꯑꯩꯅ ꯍꯥꯏꯕꯗꯤ ꯅꯍꯥꯟꯗꯣ ꯅꯨꯃꯤꯠ ꯑꯍꯨꯝꯔ ꯃꯔꯤꯔ ꯆꯪꯕꯒꯨꯝ ꯇꯧꯔꯒ ꯉꯁꯤꯗꯤ ꯅꯨꯃꯤꯠ ꯑꯃ ꯑꯅꯤꯒꯨꯝꯕꯗ ꯑꯩꯅ ꯈꯪꯕꯗ꯫
ꯎꯝ꯫ ꯑꯗꯣ ꯀꯩꯅꯣ ꯃꯤꯖꯨ ꯈꯔ ꯌꯥꯝ ꯁꯟ ꯌꯥꯝ ꯀꯧꯁꯜꯂꯒꯀꯣ꯫
ꯎꯝ꯫
ꯇꯧꯕ ꯍꯥꯏꯇꯥꯔꯦ꯫
ꯑꯗꯣ ꯅꯣꯏꯔꯣꯝꯗꯗꯤ ꯎꯝ ꯍꯥꯏꯔꯛꯑꯣ꯫
ꯑꯩꯈꯣꯏ ꯑꯩꯈꯣꯏꯅ ꯑꯔꯣꯏꯕꯅꯦꯕ ꯍꯥꯏꯗꯤ ꯑꯩꯈꯣꯏꯅ ꯂꯣꯏꯔꯕꯅꯦ ꯑꯩꯈꯣꯏꯅ ꯈ꯭ꯋꯥꯏ ꯑꯊꯦꯡꯂꯕꯅꯦꯕ꯫
ꯑꯣ ꯑꯣ ꯑꯣ꯫
ꯑꯩꯈꯣꯏ ꯈꯨꯟꯒꯤ ꯑꯈꯣꯏꯅꯀꯣ꯫
ꯑꯣ ꯑꯣ꯫
ꯎꯝ꯫
ꯑꯗꯣ ꯑꯗꯨ ꯑꯣꯏꯔꯗꯤꯀꯣ ꯅꯣꯏꯅꯁ ꯁꯨꯃꯥꯏꯅ ꯃꯤ ꯀꯧꯕꯁꯦ ꯃꯤ ꯑꯃꯗ ꯂꯨꯄꯥ ꯀꯌꯥ-ꯀꯌꯥ ꯄꯤꯕ꯭ꯔꯥ꯫
ꯂꯨꯄꯥꯒꯤ ꯅꯠꯇꯦꯗ ꯑꯩꯈꯣꯏ ꯁꯨꯝ ꯃꯇꯦꯡ ꯄꯥꯡꯅꯕꯅꯤ ꯑꯗꯣ ꯏꯃꯥꯍꯣꯏꯅꯁꯨ ꯂꯧ ꯂꯤꯡꯕ ꯃꯇꯝꯗ ꯃꯣꯏꯒꯤꯗ ꯆꯠꯀꯅꯤꯀꯣ꯫ ꯑꯗꯨꯒ ꯃꯥ ꯑꯃꯨꯛ ꯂꯥꯛꯂꯝꯒꯅꯤ ꯑꯗꯨꯃꯥꯏꯅ
ꯑꯗꯨ ꯑꯣꯏꯔꯗꯤ ꯅꯣꯏ ꯈꯨꯟꯁꯦ ꯅꯣꯏ ꯈꯨꯟꯁꯦ ꯄꯨꯜꯂꯞ ꯑꯗꯨꯃꯥꯏꯅ ꯇꯧꯅꯕꯀꯣ ꯍꯥꯏꯕꯗꯤ ꯄꯩꯁꯥ ꯂꯧꯗ
ꯑꯗꯨꯝ ꯇꯧꯋꯦ ꯄꯩꯁꯥ ꯂꯧꯅꯗꯦꯗ ꯑꯩꯈꯣꯏꯗꯤ꯫ ꯃꯇꯦꯡꯁꯨ ꯄꯥꯡꯅꯕ ꯑꯗꯨꯝ ꯆꯠꯅꯕꯒ ꯑꯗꯨꯝ ꯇꯧꯋꯦ ꯑꯩꯈꯣꯏ꯫
ꯑꯣ ꯆꯥꯕ ꯊꯛꯄꯗꯨꯅ ꯑꯗꯨꯝ ꯂꯧꯒꯤ ꯃꯞ
ꯎꯝ ꯃꯄꯨꯗꯨꯅ ꯃꯟꯄꯨꯐꯧ ꯄꯨꯊꯣꯛꯀꯗꯕ꯫
ꯀꯩ ꯄꯤꯖꯔꯦ ꯍꯥꯏꯒꯦ ꯑꯗꯨ ꯑꯣꯏꯔꯗꯤ ꯅꯣꯏꯒꯤꯗꯤ꯫
ꯉꯁꯤ ꯏꯃꯥ ꯀꯩꯅꯣ ꯌꯦꯟ ꯌꯦꯟꯂ ꯉꯥꯅꯨꯔ ꯇꯧꯋꯦ ꯍꯥꯏꯕꯅꯤ ꯉꯁꯤ꯫
ꯑꯣ꯫ ꯑꯣ ꯑꯩꯅ ꯈꯪꯕꯗꯗꯤ ꯑꯩꯈꯣꯏ ꯃꯥꯝꯃ ꯈꯣꯏꯒꯤꯗꯤ ꯑꯩꯅ ꯄꯩꯁꯥ ꯄꯤꯕꯅꯤꯅ ꯃꯤ ꯑꯃꯗ ꯆꯍꯨꯝ ꯃꯤ ꯑꯃꯗ ꯆꯥꯝꯃꯔꯤ ꯄꯤꯕ ꯆꯥꯝꯃꯉꯥ ꯄꯤꯕ ꯑꯗꯨꯃꯥꯏꯅ ꯇꯧꯍꯜꯂꯦꯕ꯫ ꯑꯗꯨ ꯑꯣꯏꯕꯅꯤ ꯑꯗꯨꯒꯤ ꯍꯪꯕꯅꯤꯗ꯫
ꯑꯈꯣꯏꯗꯤ ꯀꯩꯅꯣ ꯂꯩꯀꯣ ꯖꯦꯡ ꯍꯥꯏꯅ ꯑꯃ ꯂꯩꯌꯦꯕꯀꯣ꯫ ꯍꯥꯏꯗꯤ ꯃꯗꯨꯗꯗꯤ ꯆꯍꯤꯗ ꯃꯗꯨꯅ ꯀꯟꯇ꯭ꯔꯦꯛꯀꯤ ꯇꯥꯏꯞꯇꯅꯤꯗ ꯁꯦꯡꯅ ꯍꯥꯏꯔꯗꯤ ꯃꯗꯨꯅ ꯆꯨꯝꯅꯒꯤ ꯀꯩꯅꯣ ꯑꯩꯈꯣꯏ ꯃꯥ ꯑꯥ ꯃꯇꯦꯡ ꯄꯥꯡꯅꯕ ꯂꯧ ꯂꯤꯡꯕ ꯑꯗꯨꯒꯤ ꯅꯠꯇꯦꯗ ꯁꯝꯅ ꯍꯥꯏꯔꯕꯗ ꯊꯕꯛ ꯑꯆꯧꯕ ꯑꯃ ꯄꯥꯡꯊꯣꯛꯀꯦ ꯍꯥꯏꯗꯤ ꯃꯗꯨꯒꯤꯗꯃꯛꯇ ꯍꯥꯏꯅꯀꯣ ꯈꯨꯟꯒꯤ ꯀꯩꯅꯣꯁꯤꯡꯅ ꯑꯩꯈꯣꯏꯅ ꯃꯤꯇꯤꯡ ꯇꯧꯕ ꯀꯥꯟꯗ ꯁꯨꯃꯥꯏꯅ ꯊꯝꯃꯦꯕꯀꯣ ꯆꯍꯤꯗ ꯑꯅꯤꯔꯛ ꯂꯧꯕ ꯌꯥꯏ ꯑꯗꯣ ꯀꯅꯥ ꯀꯅꯥꯅ ꯂꯧꯒꯅꯤ ꯍꯥꯏꯕꯅꯦꯕꯀꯣ ꯃꯗꯨꯒꯤ ꯃꯃꯟꯗꯣ ꯃꯗꯨꯒꯤ ꯍꯥꯏꯗꯤ ꯃꯗꯨꯒꯤ ꯀꯩꯅꯣꯗꯨꯅ ꯑꯃꯨꯛ ꯑꯥ ꯐꯟ ꯑꯣꯏꯍꯧꯗꯣꯏꯅꯦꯕꯀꯣ
ꯎꯝ
ꯑꯗꯨꯒ ꯃꯥ ꯃꯗꯨꯒꯤ ꯂꯥꯛꯄ ꯌꯨꯠ ꯃꯌꯥꯝꯗꯨꯒꯤꯗꯃꯛꯇꯗꯤ ꯃꯣꯏ ꯏꯃꯨꯡꯗ ꯄꯤꯒꯗꯧꯕ ꯈꯪꯉꯦꯅꯀꯣ
ꯈꯪꯉꯅꯤ ꯑꯗꯨ ꯅꯨꯄꯤ ꯅꯨꯄꯥ ꯃꯥꯟꯅꯒꯦꯔꯣ ꯅꯠꯇ꯭ꯔꯒ ꯈꯦꯠꯅꯕ꯭ꯔꯣ ꯄꯩꯁꯥꯁꯦ
ꯄꯩꯁꯥ ꯃꯥꯟꯅꯩꯍꯦ ꯃꯗꯨꯗ ꯐꯪꯂꯛꯄ ꯄꯩꯁꯥꯗꯣ ꯏꯁꯥꯒꯤ ꯅꯠ ꯑꯣꯏꯔꯣꯏꯕꯀꯣ ꯃꯗꯨꯗ ꯐꯪꯂꯤꯕ ꯄꯩꯁꯥꯗꯣ ꯀ꯭ꯂꯕꯀꯤꯔ ꯈꯨꯟ ꯈꯨꯟ ꯈꯨꯟꯒꯤꯔ ꯑꯣꯏꯗꯣꯏꯅꯦꯕꯀꯣ ꯑꯗꯨꯒ ꯆꯠꯇꯕ ꯀꯥꯡꯕꯨꯗꯣ ꯃꯄꯨꯗ ꯄꯤꯔꯤꯕ ꯄꯩꯁꯥꯗꯨꯗꯩ ꯈꯔ ꯍꯦꯟꯇꯛ ꯇꯧꯔꯒ ꯐꯥꯏꯟ ꯂꯧꯗꯣꯏꯅꯦꯕ ꯑꯗꯨꯒ ꯐꯥꯏꯟꯗꯨꯁꯨ ꯑꯃꯨꯛ ꯍꯧꯖꯤꯛꯀꯤ ꯁꯤꯜꯂꯤꯕ ꯑꯣ ꯁꯣꯁꯥꯏꯇꯤ ꯑꯣꯔꯒꯅꯥꯏꯖꯦꯁꯟꯗꯨꯒꯤ ꯑꯃꯨꯛ ꯑꯗꯨꯗꯥ ꯐꯟꯖꯦ ꯆꯠꯇꯨꯏꯅꯦꯕꯀꯣ ꯐꯟꯗ꯭ꯔꯦꯁ ꯁꯨꯃꯥꯏꯅ ꯇꯧꯅꯩ ꯑꯩꯈꯣꯏꯗꯤ
ꯎꯝ
ꯀꯩꯗ ꯂꯧꯅꯒꯦ ꯍꯥꯏꯕꯗꯀꯣ ꯃꯁꯤꯁꯦ ꯂꯧꯅꯒꯦ ꯀꯔꯝ ꯀꯥꯟꯗ ꯂꯧꯅꯒꯦ ꯍꯥꯏꯕꯗ ꯄꯨꯈ꯭ꯔꯤ ꯁꯥ ꯄꯨꯈ꯭ꯔꯤ ꯁꯦꯝꯕꯒꯨꯝꯕꯀꯣ ꯄꯨꯈ꯭ꯔꯤ ꯁꯥꯕꯒꯨꯝꯕ ꯂꯧ ꯁꯦꯝꯕ ꯍꯧꯖꯤꯛ ꯂꯧ ꯂꯧꯔꯤ ꯂꯧꯔꯤ ꯄꯥ ꯀꯣ ꯄꯟꯗꯨꯞ ꯑꯗꯨꯒꯨꯝꯕ ꯃꯇꯝꯗ ꯅꯠꯇ꯭ꯔꯒ ꯌꯨꯝ ꯀꯩ ꯁꯥꯕ ꯃꯇꯝꯗꯀꯣ ꯁꯨꯃꯥꯏꯅ ꯂꯧꯅꯩ ꯑꯁꯦꯡꯕꯗꯤꯀꯣ ꯁꯨꯃꯥꯏ ꯇꯧꯋꯤ ꯎꯝ ꯅꯠꯇ꯭ꯔꯒ ꯅꯠꯇ꯭ꯔꯒ ꯅꯠꯇ꯭ꯔꯒ ꯆꯤꯡꯗ ꯂꯩꯗꯅ ꯑꯥ ꯌꯨꯝ ꯌꯨꯝꯐꯝ ꯌꯨꯝꯐꯝ ꯁꯦꯝꯕ ꯍꯥꯏꯇꯥꯔꯦꯀꯣ ꯃꯌꯥꯝ ꯂꯥꯛꯑꯒ ꯌꯨꯝꯐꯝ ꯖꯦ ꯁꯤ ꯕꯤ ꯂꯩꯇꯕꯅꯤꯅꯀꯣ ꯑꯗꯨꯝ
ꯎꯝ
ꯍꯧꯖꯤꯛꯀꯥꯟꯗꯤ ꯃꯗꯨꯃꯗꯤ ꯇꯧꯅꯗ꯭ꯔꯦ ꯑꯩꯈꯣꯏ ꯖꯦ ꯁꯤ ꯕꯤꯅ ꯂꯣꯏ ꯇꯧꯅꯔꯦꯀꯣ
ꯎꯝ
ꯑꯗꯨꯃꯥꯏꯅ ꯂꯧꯅꯩꯌꯦ
ꯑꯠꯁꯥ
ꯎꯝ ꯑꯗꯨꯗ ꯂꯥꯛꯄ ꯐꯟꯗꯨꯅ ꯑꯃꯨꯛ ꯎꯝ ꯀ꯭ꯂꯞꯇꯨꯒꯤ ꯑꯣꯐꯤꯁ ꯁꯥꯕ ꯅꯠꯇ꯭ꯔꯒ ꯆꯍꯤꯗꯨꯒꯤ ꯗꯔꯀꯥꯔ ꯂꯩꯕ ꯃꯌꯥꯝꯗꯣ ꯑꯃꯨꯛ ꯂꯧꯔꯛ ꯇꯣꯢꯅꯦꯕꯀꯣ
ꯑꯣ
ꯎꯝ ꯑꯗꯨꯅ
ꯑꯗꯨ ꯑꯣꯏꯔꯗꯤ ꯑꯗꯨꯝ ꯆꯥꯎꯈꯠꯅꯕꯒꯤꯗꯃꯛꯇ ꯑꯃꯃꯝ ꯃꯇꯦꯡ ꯄꯥꯡꯅꯕꯅꯤꯅꯦ ꯅꯣꯏꯒꯤ ꯁꯤꯗꯤ
ꯃꯥꯅꯦ ꯃꯥꯅꯦ
ꯐꯩ ꯐꯩ ꯑꯗꯣ ꯅꯪꯗꯤ ꯌꯥꯎꯔꯛꯄ꯭ꯔꯣ
ꯑꯩ ꯈꯔ ꯊꯥꯏꯅꯗꯤ ꯌꯥꯎꯔꯝꯃꯤ ꯍꯧꯖꯤꯛꯀꯥꯟꯗꯤ ꯄꯥꯛ ꯌꯥꯎꯗ꯭ꯔꯦꯗ ꯑꯩ ꯃꯄꯥꯟꯗꯁꯨ ꯑꯅꯝꯕ ꯂꯩꯔꯛꯄꯅꯤꯅꯀꯣ
ꯎꯝ
ꯊꯕꯛꯀꯤꯁꯦ ꯑꯩ ꯀꯌꯥ ꯑꯉꯥꯡ ꯍꯥꯏꯗꯤ ꯀ꯭ꯂꯥꯁ ꯇꯦꯟ ꯃꯃꯥꯡꯗꯗꯤ ꯑꯩ ꯐꯖꯅ ꯇꯧꯔꯝꯃꯦꯕꯀꯣ ꯑꯗꯨꯏ ꯃꯇꯨꯡꯗꯗꯤ ꯑꯩꯖꯦ ꯃꯄꯥꯟꯗ ꯑꯌꯥꯝꯕ ꯃꯇꯝꯗ ꯂꯩꯔꯛꯄꯅꯤꯅ ꯊꯕꯛ ꯈꯨꯟꯒꯤ ꯊꯕꯛ ꯑꯗꯒꯤꯗꯤ ꯌꯨꯝꯂꯛꯀꯤ ꯑꯗꯨꯒꯨꯝꯕ